ꯍꯜꯂꯣ
ꯍꯜꯂꯣ
ꯑꯁ ꯀꯅꯥ ꯑꯣꯏꯕꯤꯕ꯭ꯔꯣ ꯁꯤꯕꯣ
ꯁꯤꯁꯦ ꯎꯝ
ꯋꯥ ꯈꯔ ꯀꯟꯅ ꯉꯥꯡꯉꯨꯅꯦ ꯀꯔꯤꯅꯣ ꯂꯣꯠꯂꯒ ꯉꯥꯡꯉꯤꯗꯣ
ꯃꯁꯛ ꯌꯥꯝ ꯐꯠꯇꯕ ꯃꯤꯕꯨ ꯀꯣꯜ ꯇꯧꯔꯛꯄꯅꯦ ꯃꯁꯛ
ꯀꯔꯤꯅꯣ ꯋꯥ ꯈꯔ ꯀꯟꯅ ꯉꯥꯡꯉꯣ ꯏꯀꯥꯏꯕ꯭ꯔꯣ
ꯏꯀꯥꯏꯕ꯭ꯔꯣ ꯀꯅꯥꯕꯨ ꯏꯀꯥꯏꯕ꯭ꯔꯣ ꯅꯃꯥꯟꯅꯕꯤ ꯃꯃꯥꯡꯗ ꯉꯥꯡꯅꯕ ꯏꯀꯥꯏꯕ꯭ꯔꯣ
ꯏꯀꯥꯏꯗꯦ ꯁꯨꯞ ꯁꯨꯞ ꯁꯨꯞ ꯏꯀꯥꯏ ꯏꯀꯥꯏꯗꯦ
ꯀꯔꯤ ꯀꯅꯥꯕꯨ ꯏꯀꯥꯏꯒꯦꯔꯣ
ꯑꯗꯨꯃꯥꯏꯅ ꯇꯧꯒꯅꯨꯀꯣ
ꯅꯪꯁꯦ ꯑꯩꯉꯣꯟꯗ ꯋꯥꯔꯤ ꯌꯥꯝ ꯁꯥꯅꯤꯡꯕ ꯃꯥꯜꯂꯦꯀꯣ
ꯅꯪꯁꯦ ꯋꯥ ꯅꯪꯅ ꯋꯥ ꯉꯥꯡꯕ ꯇꯞꯃꯟꯕꯒꯤ
ꯅꯪꯒꯤꯁꯦ ꯑꯩꯉꯣꯟꯗ ꯌꯥꯝꯅ ꯅꯨꯡꯁꯤꯕ ꯃꯥꯜꯂꯦ
ꯀꯅꯥꯅ ꯍꯥꯏꯕ꯭ꯔꯥ
ꯌꯦꯡꯔꯒ ꯈꯪꯉꯦ
ꯍꯣꯏꯅꯦ ꯅꯨꯡꯁꯤꯕꯒꯤꯅꯦ ꯀꯣꯜ ꯇꯧꯔꯛꯏꯁꯦ ꯁꯤ ꯕꯥꯔꯣ ꯕꯥꯔꯣꯗ ꯑꯩ ꯅꯪꯉꯣꯟꯗ ꯋꯥꯔꯤ ꯅꯪꯉꯣꯟꯗ ꯋꯥꯔꯤ ꯁꯥꯅꯤꯡꯕꯁꯦ ꯅꯨꯡꯁꯤꯕꯒꯤꯅꯦ ꯀꯔꯤꯅꯣ
ꯑꯩꯉꯣꯟꯗ ꯌꯥꯝꯅ ꯋꯥꯔꯤ ꯁꯝ ꯁꯃꯟꯕꯗꯣ ꯁꯥꯅꯤꯡꯕꯗꯣ
ꯎꯝ
ꯎꯝ ꯀꯥꯏꯅ ꯀꯥꯏꯗ꯭ꯔꯣ ꯃꯤ ꯃꯤꯉꯣꯟꯗ ꯁꯨꯃꯥꯏꯅ ꯇꯧꯕꯁꯦ ꯏꯀꯥꯏꯗ꯭ꯔꯣꯅꯦ ꯅꯪꯁꯦ
ꯑꯁ ꯏꯀꯥ ꯀꯅꯥꯕꯨ ꯏꯀꯥꯏꯗꯣꯏꯅꯣ
ꯕꯣꯜ ꯅꯃꯥꯟꯅꯕꯁꯤꯡꯁꯨ ꯌꯦꯡꯂꯒ ꯂꯩꯕ꯭ꯔꯣ
ꯍꯣꯏ ꯔꯨꯝ ꯑꯇꯣꯞꯄꯗ ꯌꯦꯡꯔꯒ ꯂꯩꯌꯦ
ꯅꯪꯗꯤ
ꯑꯩꯗꯤ ꯌꯦꯡꯗꯦꯗ
ꯇꯨꯝꯅꯤꯡꯈ꯭ꯔꯕ꯭ꯣ
ꯇꯨꯝꯕꯗꯤ ꯇꯨꯝꯅꯤꯡꯉꯦ ꯈꯥꯡꯕꯅꯦ
ꯇꯨꯝꯈ꯭ꯔꯣꯗꯅ ꯀꯅꯥꯅ ꯅꯪꯉꯣꯟꯗ ꯇꯨꯡꯒꯅꯨ ꯇꯨꯡꯒꯅꯨꯅ ꯍꯥꯏꯕ
ꯅꯪꯅ
ꯑꯩꯗꯤ ꯍꯥꯏꯗꯦꯍꯦ ꯍꯥꯏꯗꯦꯗ ꯑꯩꯗꯤ
ꯅꯪꯅ ꯑꯩꯉꯣꯟꯗ ꯋꯥꯔꯤ ꯁꯥꯅꯤꯡꯉꯦ ꯍꯥꯏꯕꯒꯤꯀꯣ
ꯋꯥꯊꯤ ꯇꯧꯕꯁꯦ ꯅꯪꯁꯦ ꯌꯥꯝ ꯍꯩꯕ ꯃꯥꯜꯂꯦꯀꯣ ꯋꯥꯊꯤ ꯇꯧꯕꯁꯦ ꯍꯩꯕ ꯃꯥꯜꯂꯦꯀꯣ ꯌꯥꯝꯅ
ꯋꯥꯊꯤ ꯅꯠꯇꯦ
ꯋꯥꯊꯤ ꯃꯥꯜꯂꯦ ꯅꯪꯒꯤꯁꯦ ꯋꯥꯇꯤ ꯋꯥꯇꯤ ꯋꯥꯔꯦꯝ
ꯀꯔꯤ ꯀꯔꯤ ꯏꯟꯁꯥꯡ ꯆꯥꯔꯦ ꯅꯣꯏ
ꯈꯣꯏꯔꯣ
ꯎꯝ
ꯎꯝ ꯑꯦꯂꯤꯐꯦꯟ ꯆꯥꯏꯗ
ꯑꯁ ꯁꯃꯨ ꯍꯥꯏꯌꯨꯅꯦ
ꯍꯥꯥ
ꯁꯃꯨ ꯍꯥꯏꯌꯣꯅꯦ
ꯁꯪꯉꯨ
ꯎꯝ
ꯁꯉꯨ ꯁꯉꯨ ꯆꯥꯏꯌꯦ
ꯍꯝ ꯀꯔꯝꯕ ꯄ꯭ꯔꯥꯠꯁꯅꯣ ꯁꯃꯨ
ꯈꯪꯗꯦ ꯑꯩꯁꯨ ꯈꯪꯗꯦ ꯑꯩꯁꯨ
ꯀꯔꯤꯒꯤ ꯈꯪꯗꯕ
ꯅꯪꯅ
ꯀꯅꯥꯅ ꯈꯪꯒꯅꯨ ꯍꯥꯏꯕ꯭ꯔꯥ ꯑꯗꯨꯃꯥꯏ ꯇꯧꯒꯅꯨꯀꯣ
ꯅꯣꯏꯗꯤ ꯀꯔꯤ ꯌꯦꯟꯖꯥꯡ ꯆꯥꯕ꯭ꯔꯣ
ꯑꯩꯈꯣꯏꯗꯤ ꯑꯣꯛꯁꯥ ꯆꯥꯏꯌꯦ
ꯑꯣꯛꯁꯥ ꯑꯣꯛꯁꯥꯁꯦ
ꯑꯍꯥꯎꯕ ꯆꯥꯕ ꯅꯨꯃꯤꯠꯇꯗꯤ ꯑꯗꯨꯝ ꯏꯟꯁꯥꯡ ꯍꯪ ꯌꯦꯟꯁꯥꯡꯒꯤ ꯃꯤꯡ ꯍꯪꯕ ꯄꯥꯝꯕꯅꯦ
ꯑꯣ
ꯉꯁꯥꯏꯅ ꯍꯪꯪꯂꯛꯀꯗꯕꯅꯦ ꯑꯩ ꯍꯥꯏꯅꯤꯡꯕꯒꯤꯀꯣ
ꯑꯣꯏꯕ꯭ꯔꯣꯅꯦ ꯑꯗꯨ ꯑꯣꯏꯕ꯭ꯔꯣ
ꯑꯣꯏꯅꯦ ꯑꯣꯏꯅꯦ
ꯍꯪꯉꯨ ꯍꯥꯏꯔꯗꯤ ꯑꯗꯨꯝ
ꯍꯥꯏꯔꯁꯨ ꯌꯥꯏꯌꯦ
ꯏꯁꯩ ꯁꯛꯄꯤꯌꯨꯅꯦ
ꯑꯩꯁꯦ ꯏꯁꯩ ꯁꯛꯄ ꯍꯥꯏꯔꯗꯤꯀꯣ ꯅꯪꯅ ꯍꯥꯏꯗ꯭ꯔꯁꯨ ꯑꯩꯅ ꯏꯁꯩ ꯁꯛꯄꯁꯦ ꯍꯥꯏꯔꯗꯤꯀꯣ ꯅꯪꯅ ꯍꯥꯏꯗ꯭ꯔꯁꯨ ꯑꯗꯨꯝ ꯍꯥꯏꯒꯅꯤ ꯑꯗꯨꯝ ꯏꯁꯥ ꯁꯥꯛꯀꯅꯤ
ꯂꯣꯠ ꯂꯣꯠꯂꯒ ꯍꯥꯏꯕ ꯃꯥꯜꯂꯦꯗ
ꯑꯦꯔꯗꯣꯛ ꯄꯥꯏꯕꯒꯤꯅꯦ꯫
ꯑꯗꯨ ꯄꯥꯏꯒꯅꯨ ꯑꯁ ꯄꯥꯏꯕ ꯌꯥꯗꯕ ꯑꯦ ꯀꯔꯤꯅꯣ
ꯑꯣꯍꯣ ꯅꯪꯅꯅꯦ
ꯄꯥꯏꯒꯅꯨ ꯑꯗꯣ
ꯄꯥꯏꯗꯦ ꯄꯥꯏꯗꯦ
ꯇꯥꯕ꯭ꯔꯣ
ꯄꯥꯢ ꯄꯥꯏꯗꯦꯕ ꯑꯣ
ꯐꯖꯅ ꯋꯥꯔꯤ ꯁꯥꯕꯅꯦ ꯑꯁ ꯅꯪꯁꯨ
ꯐꯖꯅ ꯁꯔꯤꯗꯨꯗꯤ ꯌꯥꯝ ꯐꯖꯅ ꯁꯥꯔꯦ꯫
ꯑꯩꯉꯣꯟꯗ ꯃꯤꯁ ꯇꯧꯔꯗꯤ ꯐꯖꯅ ꯋꯥꯔꯤ ꯁꯥꯥꯎ
ꯇꯨꯝꯅꯤꯡꯈ꯭ꯔꯦ ꯑꯩꯁꯨ
ꯑꯩꯁꯨ ꯇꯨꯝꯅꯤꯡꯉꯦ ꯑꯗꯨ ꯑꯣꯏꯔꯁꯨ ꯅꯪꯕꯨ ꯌꯥꯝꯅ ꯅꯪꯒꯤ ꯋꯥꯈꯜ ꯑꯁꯤ ꯑꯩꯒꯤ ꯊꯃꯣꯏꯗ ꯌꯥꯝ ꯈꯟꯕꯀꯣ ꯑꯗꯨꯒꯤ ꯇꯨꯝꯕ ꯌꯥꯗꯕ
ꯑꯁ ꯅꯨꯡꯁꯤꯈ꯭ꯔꯦꯗ
ꯀꯔꯤꯅꯣ ꯅꯨꯡꯁꯤꯈ꯭ꯔꯦꯗ ꯍꯥꯏꯕꯗꯤ
ꯅꯨꯡꯁꯤꯈ꯭ꯔꯦ ꯍꯥꯏꯕꯗꯤꯀꯣ
ꯑꯥ
ꯅꯨꯡꯗ ꯁꯤꯕ ꯈ꯭ꯔꯦ ꯈ꯭ꯔꯤ ꯂꯩꯕꯀꯣ ꯑꯗꯨꯒꯤ ꯅꯨꯡꯁꯤꯈ꯭ꯔꯦ
ꯀꯔꯤ ꯍꯥꯏꯕ꯭ꯔꯥ
ꯈꯨꯄꯥꯛ ꯆꯥꯅꯤꯡꯕ꯭ꯔꯥ ꯍꯥꯏꯕ
ꯑꯁ ꯐꯠꯇꯕ ꯋꯥ ꯑꯗꯨꯃꯥꯏ ꯉꯥꯡꯒꯗꯨꯅꯦ ꯑꯁ ꯅꯪꯁꯨ
ꯎꯝ ꯆꯩ ꯆꯥꯅꯤꯡꯕ꯭ꯔꯣ ꯍꯥꯏꯕꯅꯤꯗ
ꯌꯥꯝ ꯄꯦꯜꯂꯦꯗ ꯐꯠꯇꯕ ꯋꯥ ꯑꯗꯨꯃꯥꯏ ꯉꯥꯡꯒꯅꯨ
ꯐꯠꯇꯕ ꯋꯥ ꯅꯠꯇꯦ ꯅꯨꯡꯁꯤꯅ ꯍꯥꯏꯕ ꯋꯥꯅꯤ ꯀꯩꯅꯣ
ꯍꯥ
ꯅꯣꯏꯗꯤ ꯑꯃꯨꯛ ꯍꯧꯒꯠꯂꯣꯏꯔꯔꯣ ꯅꯃꯥꯟꯅꯕꯤ ꯑꯅꯤꯗꯣ
ꯈꯪꯗꯦ
ꯍ ꯑꯥ ꯍꯣꯔꯦꯟ ꯍꯣꯔꯦꯟꯁꯦ ꯔꯣꯅꯥꯜꯗꯣꯒꯤ ꯃꯦꯠꯁ ꯂꯩꯌꯦꯕ ꯃꯣꯏ ꯑꯅꯤ ꯃꯥꯒꯤ ꯐꯦꯟꯁꯅꯦ ꯍꯥꯏꯕ ꯅꯠꯇ꯭ꯔꯣ
ꯃꯥꯏ ꯍꯧꯒꯠꯂꯣꯢꯗ ꯃꯣꯏ
ꯋꯥ ꯑꯁ ꯈꯔ ꯀꯟꯅ ꯉꯥꯡꯉꯣꯅꯦ ꯀꯔꯤꯅꯣ ꯅꯪꯁꯨ
ꯀꯅꯥꯅ ꯑꯥ ꯄꯨꯡ ꯃꯔꯤ ꯑꯃ ꯑꯅꯤꯍꯨꯝ ꯃꯔꯤ ꯃꯔꯤꯗ ꯍꯧꯒꯠꯀꯦꯔꯣꯅ ꯍꯥꯏꯌꯦꯅꯦ
ꯄꯨꯡ ꯃꯔꯤ ꯃꯈꯥꯏꯗꯅꯦ
ꯑꯗꯨꯅꯦ ꯀꯅꯥꯅ ꯍꯧꯒꯠꯀꯦꯔꯣꯅ ꯍꯥꯏꯌꯦ
ꯃꯣꯏ ꯄꯣꯔꯗꯤ
ꯅꯪꯁꯨ ꯌꯦꯡꯒꯦꯔꯣ ꯄꯨꯡ
ꯈꯪꯗꯦ ꯌꯦꯡꯁꯤꯔꯥ ꯌꯦꯡꯔꯣꯢꯁꯤꯔ ꯑꯁ ꯊ ꯊꯦꯡꯃꯟꯕꯒꯤꯀꯣ
ꯑꯁ ꯅꯪꯗꯤ ꯔꯣꯅꯥꯜ ꯗꯣ ꯔꯣꯅꯥꯜꯗꯣ ꯐꯦꯟꯁꯨ ꯅꯠꯇꯅ ꯅꯪꯒꯤ ꯃꯠ ꯅꯪꯒꯤ ꯅꯪꯒꯤ ꯃꯇꯝ ꯃꯥꯡꯍꯟꯒꯅꯨ
ꯀ꯭ꯔꯨꯁꯤꯌꯥꯅ ꯉꯝꯕꯗꯣ ꯄꯥꯝꯃꯦꯕ
ꯔꯣꯅꯥꯜꯗꯣꯅ ꯉꯝꯔꯗꯤ ꯀꯩꯗꯧꯒꯅꯤ
ꯉꯝꯂꯣꯏ ꯉꯝꯂꯣꯏ
ꯈꯪꯗꯦꯕ ꯇꯝꯕ ꯉꯝꯗꯦ
ꯉꯝꯂꯣꯏ ꯑꯗꯨꯁꯨ
ꯃꯣꯏꯁꯦ ꯎꯝ ꯀꯣꯔꯁꯤꯌꯥꯗ ꯁꯤꯔꯗꯤ
ꯎꯝ
ꯀꯩꯇ ꯀꯩꯗꯧꯔꯅꯤ ꯋꯥꯔꯜ ꯀꯞꯇ ꯑꯥꯎꯞ ꯇꯧꯒꯦꯔꯥ
ꯍꯣꯏ ꯁꯤꯔꯗꯤ ꯑꯥꯎꯠ ꯇꯧꯔꯅꯤ ꯍꯟꯗꯛꯇꯤ ꯍꯟꯗꯛꯇꯤ ꯅꯣꯛ ꯑꯥꯎꯠ ꯃꯦꯠꯆꯅꯤꯅꯦ ꯂꯤꯛ ꯔꯥꯎꯟꯗꯤ ꯂꯣꯏꯈ꯭ꯔꯦ ꯅꯣꯛ ꯑꯥꯎꯠ ꯑꯍꯥ ꯑꯍꯥꯟꯕ ꯃꯦꯠꯁ ꯁꯟꯅꯥꯗꯣꯏꯅꯦ ꯃꯣꯏ
ꯑꯥꯎꯠ ꯑꯣꯏꯔꯗꯤ ꯌꯥꯝꯅ ꯍꯔꯥꯎꯒꯅꯤ
ꯏꯕꯥꯅꯤ ꯕꯦꯇꯤꯡ ꯇꯧꯁꯤꯔꯥ
ꯎꯝ ꯍꯨꯞ
ꯇꯧꯅꯤꯡꯗꯦ
ꯅꯃꯥꯟꯅꯕꯤꯗ ꯕꯦꯠꯇꯤꯡ ꯇꯧꯅꯦ ꯅꯦꯛꯁ ꯑꯥꯔꯖꯦꯟꯇꯤꯅꯥ ꯃꯦꯠꯁꯇ
ꯎꯝ ꯇꯧꯒꯦ ꯑꯔꯖꯦꯟꯇꯤꯅꯥꯗꯤ ꯕꯦꯇꯤꯡ ꯇꯧꯗ꯭ꯔꯁꯨ ꯑꯗꯨꯝ ꯉꯝꯔꯅꯤ ꯀꯩꯅꯣꯗꯣ
ꯎ
ꯑ
ꯄꯨꯛ ꯅꯥꯕꯅ ꯑꯁ ꯇꯣꯏꯂꯦꯠ ꯑꯝꯇ ꯆꯥꯡ ꯆꯪꯅꯤꯡꯑꯦ ꯅꯪꯒꯤ ꯃꯤꯁ ꯇꯧꯕꯒꯤ ꯃꯥꯜꯂꯦ
ꯑꯁꯦꯡꯕꯥꯔꯣ
ꯎꯝ
ꯊꯖꯗꯦꯗꯥ ꯀꯔꯤ ꯀꯔꯤ ꯆꯥꯕꯒꯤꯔ ꯑꯁ ꯐꯖꯔꯦꯅꯦ ꯇꯟꯈ꯭ꯔꯦ ꯑꯃꯨꯛ
ꯐꯖꯔꯤꯅꯦ
ꯏꯁꯄꯦꯟ ꯅꯥ ꯑꯃ ꯑꯃꯨꯛ ꯆꯟꯈ꯭ꯔꯦ
ꯆꯟꯈ꯭ꯔꯗꯤ ꯆꯟꯈ꯭ꯔꯦꯗꯅ